ꯑꯥꯎ ꯇꯥꯕꯔꯣ ꯑ ꯀꯔꯤ ꯇꯧꯔꯨꯅꯤ ꯑꯩꯗꯤ ꯆꯥꯛ ꯏꯟꯁꯥꯡ ꯊꯣꯡꯂꯤꯌꯦ ꯑꯍꯥꯎꯕꯥ ꯍꯥꯍꯥꯍꯥꯍꯥ ꯑꯍꯥꯎꯕ ꯊꯣꯉꯤꯌꯦ ꯍꯦꯍꯦ ꯑꯍꯥꯎꯕꯥ ꯀꯩꯅꯣ ꯊꯣꯡꯂꯤꯌꯦ ꯗꯥꯜ ꯊꯣꯡꯂꯤꯌꯦ ꯍꯥ ꯍ ꯍꯗꯁꯨ ꯊ ꯊꯗ ꯍꯥꯂ ꯌꯥꯕ
ꯍ
ꯎꯝ ꯅꯣꯏ ꯏꯃꯨꯡ ꯅꯦꯠꯋꯥꯛ ꯁꯦ ꯈꯔꯥ ꯅꯨꯡꯉꯥꯏꯇꯦ ꯀꯦ
ꯑ ꯗ
ꯗ ꯗ
ꯅꯣꯡ ꯇꯕꯒꯥ
ꯑꯥꯎ ꯅꯣꯡ ꯈꯔ ꯉꯔꯥꯡ ꯉꯔꯥꯡꯕꯨꯗꯤ ꯈꯔ ꯌꯥꯝꯃꯦ ꯇꯥꯕꯗꯣ ꯉꯁꯤꯕꯨꯗꯤ ꯇꯥꯗꯔꯦ ꯅꯣꯡ ꯁꯨ ꯇꯥꯒꯗꯕ ꯃꯇꯝꯗ ꯇꯥꯗ꯭ꯔꯦ ꯈꯔ ꯌꯥꯝ ꯇꯥꯎ ꯍꯥꯏꯔꯒ ꯌꯥꯝꯗ꯭ꯔꯁꯨ ꯈꯔ ꯈꯤꯛꯂꯤ ꯈꯤꯛꯂꯤ ꯇꯥꯔꯗꯤꯀꯣ ꯐꯥꯒꯗꯧꯕ ꯁ
ꯆꯥꯡ ꯅꯥꯏꯅꯥ ꯇꯥꯗꯕꯅꯤꯅꯦ ꯅꯣꯡꯖꯦ
ꯑꯣ ꯅꯤꯡ ꯆꯥꯡ ꯅꯥꯏꯗꯔ꯭ꯕꯅꯤꯅꯥ ꯂꯧ ꯀꯨꯨꯝꯕ ꯌꯥ ꯗꯔ꯭ꯦ
ꯂꯧ ꯂꯣꯛꯑꯝꯗꯥꯏꯗ
ꯂꯧ ꯂꯣꯛꯑꯝ ꯗꯥꯏꯗ ꯊꯕꯛ ꯁꯨꯕ ꯅꯨꯡꯉꯥꯏꯒꯗꯔꯥ
ꯑꯣ
ꯎꯝ ꯑꯩꯗꯤ ꯂꯧꯒ ꯀꯔꯤ ꯍꯧꯔꯕ꯭ꯔꯣ ꯍꯧꯅꯔꯕ꯭ꯔꯣ
ꯑ ꯍꯧꯔꯦ ꯂꯧ
ꯑ ꯑꯩꯈꯣꯏꯁꯨ ꯂꯧꯁꯦ ꯍꯧꯅꯔꯦꯕ ꯂꯤꯡꯕ ꯌꯥꯑꯣꯅꯔꯦ ꯍꯨꯟꯕꯁꯨ ꯌꯥꯎꯅꯔꯦ ꯑꯗꯨꯕꯨ ꯑꯩꯈꯣꯏꯒꯤꯗꯤ ꯇꯧꯗ꯭ꯔꯤ
ꯎꯝ
ꯑꯩꯈꯣꯏꯒꯤꯁꯤꯅ ꯂꯧꯁꯤꯅ ꯈꯔ ꯀꯪꯕ ꯃꯐꯝꯗ ꯂꯩꯕꯅꯤꯅꯀꯣ ꯅꯣꯡ ꯈꯔ ꯌꯥꯝ ꯆꯨꯗ꯭ꯔꯗꯤ ꯌꯥꯗꯕ
ꯍ
ꯑꯩꯈꯣꯏ ꯁꯨꯝ ꯑꯅꯛꯄꯁꯤꯡꯗꯤ ꯃꯤ ꯑꯁ
ꯑꯣ
ꯐꯅꯄꯥ ꯍꯧꯖꯤꯛ ꯂꯤꯡꯅꯅꯤꯕꯗꯥꯣꯑꯣ ꯑꯗꯨꯗꯤ ꯏꯁꯤꯡꯗꯤ ꯏꯁꯤꯡꯗꯤ ꯍꯥꯏꯗꯅ ꯂꯩꯇ꯭ꯔꯦ ꯌꯥꯝ ꯅꯨꯡꯉꯥꯏ ꯃꯣꯏꯅ ꯑꯩꯈꯣꯏꯅ ꯇꯧꯕ ꯖꯒꯥꯁꯤꯅ ꯅꯨꯡꯉꯥꯏꯇ ꯃꯗ
ꯎꯝ
ꯂꯣꯔꯕꯨ ꯀꯣꯕꯣ
ꯎꯝ ꯍꯣꯏꯗꯔꯤ ꯂꯣꯏ ꯂꯧꯧꯔꯦ ꯑꯩꯅꯣ ꯉꯁꯥꯏ ꯉꯁꯥꯏ ꯀꯥꯝꯃꯒ ꯑꯃꯨꯛ ꯊꯝꯕ ꯑꯅꯤꯔꯛ ꯊꯣꯡꯦꯕꯨ
ꯉꯔꯥꯡ ꯀꯣꯜ ꯇꯧꯅꯤꯡ ꯅꯠꯇ꯭ꯔꯣ ꯏꯕꯥꯅꯦ
ꯑ ꯃ ꯇꯦ
ꯑ
ꯑ ꯉꯔꯝ ꯇ ꯑꯣꯏꯌꯦ
ꯑ ꯉꯔꯥꯡꯅꯦꯕ ꯂꯥꯛꯗꯅ ꯇꯛꯈꯤꯕꯗꯣ
ꯑꯣ
ꯑ ꯎ ꯉꯔꯥꯡꯕꯣ ꯌꯦꯡꯕ꯭ꯔꯥ ꯑꯩꯁꯨ ꯉꯔꯥꯡꯗꯤ ꯌꯦꯡꯗꯦ ꯔꯣꯅꯥꯜꯗꯣ ꯃꯣꯏꯅꯤ ꯉꯝꯗꯤ ꯉꯝꯃꯤꯖꯠꯅꯤ
ꯍ
ꯣꯉ ꯃꯉꯥ ꯀꯅꯥꯝꯇꯥꯡ ꯍꯥꯏꯕꯅꯣ ꯂꯣꯅꯥꯂꯣꯟꯣꯟ ꯆꯥꯡ ꯍꯥꯏꯕꯅꯣ ꯈꯪꯗꯦ
ꯃꯗꯤꯒ꯭ꯔ ꯃꯥꯒ ꯑꯔꯁꯨꯔ
ꯎꯝ ꯃꯉꯥꯅꯦ ꯃꯉꯥꯈꯣꯜꯗ ꯃꯥꯅꯥ ꯆꯟꯕ ꯑꯣꯏꯔꯝꯅꯤ ꯍꯥꯏ ꯑꯗꯨꯗꯤ
ꯑ
ꯎꯝ ꯍꯥꯏꯅꯤꯣ ꯃꯦꯁꯤꯁꯨ ꯕꯣꯜ ꯃꯉꯥ ꯌꯧꯔꯕꯅꯦꯕ ꯕꯦꯁꯤꯕꯨꯗꯤ ꯕꯣꯜ ꯃꯉꯥ ꯌꯧꯔꯁꯨ ꯑꯃꯛ ꯁꯥꯟꯅꯕꯗ ꯅꯠꯇꯦꯕ
ꯍꫭꯏ
ꯑꯅꯤꯔꯛ ꯁꯥꯟꯅꯕꯗ ꯔꫭꯅꯥꯜꯗꫭꯅ ꯃꯉꯥꯔꯛ ꯁꯥꯟꯅꯕ ꯇꯧꯔꯗꯤ ꯑꯁ ꯃꯥ ꯀꯔꯤꯔ ꯃꯥ ꯐꯪꯉꯝꯃꯅꯤ ꯃꯥꯁꯨ
ꯎꯝ
ꯍꯧꯖꯤꯛꯀꯥꯥꯟꯒꯤ ꯕꯖꯥꯔ ꯆꯨꯛꯖꯥꯛꯁꯦ ꯍꯥꯎ ꯇꯕꯅ ꯂꫭꯏꯔꯦ
ꯕꯖꯥꯔꯒꯤ ꯆꯨꯖꯥꯛ ꯍꯥꯏꯔꫭ ꯎꯝ ꯊꯥꯎ ꯂꯩ ꯍꯤꯡꯒꯣꯟꯗꯣ ꯊꯥꯗꯕ ꯅꯪꯗꯤ
ꯎꯝ ꯍꯤꯡꯒꯣꯟ ꯊꯥꯗꯦ ꯑꯩꯈꯣꯏ ꯍꯤꯡꯒꯣꯟ ꯍꯤꯡꯒꯣꯟ ꯇꯧꯅ ꯉꯥꯏ ꯂꯥꯇꯦ ꯍꯤꯡꯒꫭꯟ ꯇꯧꯅꯉꯥꯏ ꯂꯩꯇꯦ ꯆꯤꯡꯉꯕꯨꯗꯤ ꯇꯧꯕ ꯆꯠꯄ ꯌꯥꯏ ꯍꯣꯏ ꯅꯛꯄꯁꯤꯗ ꯇꯥꯎꯅꯤꯡꯉꯥꯏ ꯂꯩꯇꯕ
ꯎꯝ
ꯅꯣꯏ ꯑꯗꯨ ꯔꫭꯝꯗ ꯍꯤꯡꯒꯣꯜꯒ ꯌꯥꯝ ꯆꯥꯎꯅ ꯆꯥꯎꯅ ꯇꯧꯅꯩꯀꯣ
ꯑ ꯇꯧꯏ ꯍꯤꯡꯒꫭꯟ ꯆꯥꯎꯅ
ꯅꯣꯏꯗꯤ ꯆꯥꯛ ꯑꯗꯨꯝ ꯊꯥꯡꯒꯠ ꯂꯣꯏꯔꯕꯣ
ꯑꯥ ꯆꯥꯛ ꯂꫭꯏꯔꯦ
ꯆꯥꯛ ꯂꯣꯏꯔꯕ
ꯑꯥ
ꯀꯔꯤ ꯑꯦꯟꯁꯥꯡ
ꯑꯣ ꯁꯧꯒ꯭ꯔꯤ ꯑꯃ ꯊꫭꯡꯉꯦ ꯑꯗꯨꯒ ꯀꯥꯡꯍꯧ ꯑꯃꯒ
ꯑꯣ ꯁꯣꯒꯔꯤꯅ ꯍꯥꯎꯕꯅꯤꯗ ꯍꯧꯖꯤꯛ
ꯎꯝ ꯎꯁꯥꯁꯥ ꯗꯨꯝꯃ
ꯎꯝ
ꯊꯕꯛ ꯏꯪꯈꯥꯡꯗꯤ ꯀꯔꯤ ꯀꯔꯤ ꯁꯨꯕ꯭ꯔꯣ
ꯑꯩ‌ ꯕꯦꯡꯒꯤ ꯏꯝꯄ꯭ꯂꫭꯌꯤ ꯑꫭꯏꯔꯤ ꯁ꯭ꯇꯥꯕ ꯑꫭꯏꯔꯤ
ꯍꯥ
ꯕꯦꯡꯒꯤ ꯁ꯭ꯇꯥꯕ ꯑꯣꯏꯔꯤꯌꯦ
ꯀꯔꯤ ꯀꯔꯤ ꯁꯇꯥꯞꯅꯦꯕꯥ
ꯕꯦꯡꯒꯤ ꯕꯦꯡꯒꯤ
ꯗꯦꯜꯂꯤ
ꯦꯡꯗꯦꯡ
ꯑꯦ ꯕꯦꯡꯒꯤ ꯏꯁꯇꯥꯐ ꯑꯣꯏꯕ ꯑꯣ ꯀꯔꯤ ꯕꯦꯡꯗꯅꯣ
ꯑꯣ ꯌꯨꯅꯣ ꯕꯦꯡ ꯍꯥꯏꯕꯗꯣ
ꯀꯅꯣ ꯀꯅꯣ
ꯐꯤꯅꯣꯑꯣ ꯑꯣ ꯑꯣ ꯐꯩꯅꯦ ꯑꯗꯨꯗꯤ ꯐꯩꯌꯦ ꯍꯌꯦꯡ ꯑꯩꯈꯣꯏ ꯂꯥꯛꯄ ꯃꯇꯝꯗꯁꯨ ꯈꯔ ꯈꯔ ꯃꯇꯦꯡ ꯄꯥꯡꯕꯤꯕ ꯌꯥꯏꯅꯦꯀꯣ ꯀꯗꯥ ꯑ ꯀꯔꯤ ꯖꯒꯥꯗ ꯂꯣ
ꯃꯣꯏꯔꯥꯡ ꯂꯝꯈꯥꯏꯗ
ꯑꯣ ꯐꯥꯏꯗ
ꯑꯣ
ꯐꯔꯦ ꯐꯔꯦ ꯑꯩꯈꯣꯏ ꯑꯩꯈꯣꯏ ꯍꯥꯎꯁ ꯋꯥꯏꯐꯁꯇ ꯑꯣꯏꯔꯤ ꯑꯣꯏꯔꯤ ꯍꯥꯏ ꯇꯔꯦ ꯎꯝ
ꯅꯣꯏ ꯐꯦꯃꯦꯂꯤ ꯃꯤ ꯀꯌꯥꯅꯣ
ꯑꯩꯈꯣꯏꯁꯨ ꯃꯤ ꯃꯔꯤ ꯈꯛꯇꯅꯦ ꯁꯃꯣꯜ ꯐꯦꯃꯤꯂꯤ ꯍꯥꯢꯕꯗꯣ
ꯑꯗꯨꯅꯁꯨ ꯐꯩꯗ
ꯍꯣꯏ ꯑꯩꯈꯣꯏꯁꯨ ꯏꯁꯃꯣꯜ ꯐꯦꯃꯤꯂꯤꯗ ꯍꯧꯖꯤꯛ ꯍꯧꯖꯤꯛꯛꯇꯤ ꯆꯤꯡꯅꯤ ꯈ ꯎ ꯀꯨꯝꯕꯤ ꯀꯨꯝꯕꯤꯔꯣꯝꯁꯦ ꯑꯩꯁꯦ ꯂꯥꯛꯇꯤ ꯂꯥꯛꯑꯦ ꯑꯗꯨꯕꯨ ꯕꯖꯥꯔꯗ ꯑꯃꯛ ꯑꯅꯤꯔꯛꯄꯗꯤ ꯀꯥꯏ ꯌꯥꯝ ꯀꯩꯅꯣ ꯇꯧꯕ ꯑꯣꯏꯗ꯭ꯔꯤ ꯕꯖꯥꯔ ꯈꯛꯇꯤꯅꯦꯕ ꯑꯩꯈꯣꯏꯅ ꯂꯥꯛꯄꯗꯣ ꯑꯇꯣꯞꯄꯗ ꯆꯪꯕ ꯈꯣꯠꯄꯕꯨꯗꯤ ꯇꯧꯔꯛꯇ‌ꯦ
ꯗ‌ꯣ ꯂꯥꯛꯑꯀꯟꯗ ꯍꯥꯏꯔꯛꯑꯣ
ꯑꯣ ꯕꯖꯥꯔ ꯅꯪ ꯅꯈꯣꯏꯅ ꯁꯨꯝ ꯎꯝ ꯑꯩꯈꯣꯏꯅ ꯆꯠꯄꯗꯣ ꯀꯩꯅꯣ ꯌꯦꯡꯕ ꯆꯠꯄ ꯃꯇꯝꯗ ꯑꯁꯤ ꯎꯝ ꯆꯨꯔꯆꯥꯟꯄꯨꯔꯒꯤ ꯀꯩꯅꯣ ꯂꯩꯕꯗꯣ ꯏꯁꯤꯡ ꯂꯩꯕꯗꯣ ꯅꯍꯥꯟ ꯋꯥꯏ ꯏꯁꯤꯡ ꯌꯥꯝ ꯌꯦꯡꯅꯗ꯭ꯔꯥ ꯏꯁꯤꯡ ꯌꯥꯝ ꯌꯦꯡꯕ ꯆꯠꯅꯗ꯭ꯔꯥ ꯆꯨꯔꯆꯝꯄꯨꯔ ꯗꯥꯝ ꯍꯥꯏꯕ꯭ꯔꯥ ꯀꯔꯤ ꯍꯥꯏꯕ꯭ꯔꯥ ꯑꯗꯨ ꯆꯠꯄ ꯃꯇꯝꯗ ꯑꯃꯨꯔꯛ ꯑꯗꯨꯗ ꯕꯖꯥꯔ ꯀꯥꯕꯅꯦꯕ ꯑꯗꯨ ꯑꯃꯒ ꯑꯗꯨꯒ ꯕꯤꯁꯦꯝꯄꯨꯔꯗ ꯂꯨꯍꯣꯡꯕ ꯆꯠꯄ ꯃꯇꯝꯗ ꯑꯃꯔꯛ ꯕꯖꯥꯔ ꯑꯗꯨꯝ ꯀꯥꯏ ꯑꯗꯨ ꯈꯛꯇ ꯄꯣꯠ ꯄꯣꯠꯇꯤ ꯇꯥꯡꯕ꯭ꯔꯥ ꯍꯣꯡꯕ꯭ꯔꯥ
ꯑꯗꯨꯝ ꯀꯟꯅ ꯇꯥꯡꯕꯗꯁꯨ ꯀꯟꯅ ꯍ
ꯍꯣꯏ ꯍꯣꯏ ꯑꯩꯅ ꯁꯨꯝ ꯈꯟꯕ ꯈꯔ ꯈꯔꯗꯤ ꯇꯥꯡꯕ ꯃꯥꯜꯂꯦꯕ
ꯈꯔꯕꯨꯗꯤ
ꯑꯥ ꯍꯦ ꯑꯅꯨ ꯀꯣꯟ ꯍ ꯝ ꯎ ꯍꯨꯝ ꯑ ꯑꯩ ꯑꯃꯨꯛ ꯇꯧꯔꯛꯀꯦꯀꯣ ꯎꯝꯆꯥꯏ ꯊꯅꯤꯝꯁ